ꯇꯥꯕ꯭ꯔꯣ
ꯇꯥꯏꯌꯦ ꯏꯕꯦꯝꯃ ꯍꯧꯒꯠꯈ꯭ꯔꯕꯔꯣ ꯅꯪ
ꯑꯧ ꯍꯧꯒꯠꯂꯦ
ꯑꯣ
ꯍꯧꯒꯠꯂꯒ ꯉꯁꯤ ꯆꯠꯈ꯭ꯔꯅꯤ ꯑꯩꯁꯨ
ꯑꯁ ꯑꯗꯨ ꯑꯣꯏꯕꯒꯤ ꯑꯩ ꯀꯣꯜ ꯇꯧꯕꯅꯤ
ꯑꯥ
ꯄꯨꯡ ꯀꯌꯥꯗ ꯂꯩꯕ꯭ꯔꯥ ꯅꯪꯒꯤ
ꯀꯔꯤ ꯀꯔꯤ ꯑꯩꯈꯣꯏ ꯄꯨꯡ ꯇꯔꯥꯗꯒꯤ ꯌꯨꯝꯗꯒꯤ ꯊꯣꯛꯂꯛꯀꯅꯤ
ꯑꯣ ꯇꯔꯥꯗꯤ ꯑꯗꯨꯗꯤ ꯊꯨ ꯑꯣ ꯂꯣꯏꯈ꯭ꯔꯅꯤꯅꯦ ꯃꯇꯝꯁꯦ
ꯎꯝ ꯈꯔ ꯂꯩꯔꯒ ꯆꯥꯛ ꯆꯥꯔꯒ ꯑꯗꯨꯝ ꯆꯠꯈ꯭ꯔꯅꯤ
ꯑꯣ ꯕꯥꯁꯇ ꯆꯠꯅꯤ ꯀꯣ
ꯑꯧ
ꯃꯤ ꯀꯌꯥ ꯆꯠꯀꯦꯔ ꯅꯪ ꯅꯊꯟꯇꯗꯤ ꯅꯠꯇꯦ ꯀꯣ
ꯑꯧ ꯑꯩꯒꯤ ꯃꯔꯨꯞ ꯑꯅꯤ ꯂꯩꯌꯦ
ꯑꯣ ꯅꯨꯄꯥꯔ ꯅꯨꯄꯤꯔ
ꯅꯨꯄꯤ ꯉꯥꯛꯇꯅꯦ
ꯑꯣ ꯑꯣ
ꯁꯤꯗꯅ ꯄꯥꯛ ꯑꯩꯈꯣꯏꯒꯤ ꯖꯨꯅꯤꯌꯔ ꯅꯨꯕꯤ ꯑꯃ ꯂꯩꯌꯦ ꯑꯗꯨꯒ ꯑꯥꯗꯒꯤ ꯏꯃꯥꯟꯅꯕꯤ ꯑꯃ ꯂꯥꯛꯀꯅꯤ
ꯑꯣ ꯐꯩꯅꯦ ꯖꯨꯅꯤꯌꯔ ꯍꯥꯏꯕꯗꯤ ꯅꯣꯏ ꯁꯤꯅꯤꯌꯔ ꯈꯣꯏꯅ ꯐꯥꯖꯅ ꯄꯥꯏꯕ꯭ꯔꯥ
ꯍꯣꯏ ꯃꯔꯨꯞꯀꯨꯝꯅ ꯇꯧꯅꯩꯌꯦꯗ
ꯑꯣ ꯑꯣ ꯑꯩꯈꯣꯏꯒꯤ ꯃꯤꯅꯤꯀꯣ
ꯑꯥ ꯑꯥ ꯀꯣꯏꯔꯦꯡꯒꯤ ꯑꯥ ꯁꯣꯔꯤ
ꯑꯥ ꯃꯨꯀꯥ ꯅꯪꯁꯦ ꯑꯩꯁꯨ ꯀꯣꯏꯁꯟꯗꯒꯤꯅꯤꯅ ꯌꯥꯏ ꯌꯥꯏ ꯀꯔꯤꯁꯨ ꯇꯧꯔꯣꯏꯗꯤ
ꯆꯥꯛ ꯆꯥꯔꯕ꯭ꯔꯣ
ꯆꯗ꯭ꯔꯤꯌꯦ ꯆꯛꯇꯤ ꯑꯉꯥꯡꯈꯣꯏꯗꯤ ꯆꯥꯔꯒ ꯃꯣꯏꯒꯤ ꯚꯦꯟ ꯍꯧꯖꯤꯛꯇ ꯂꯥꯛꯔꯒ ꯆꯠꯈ꯭ꯔꯤ
ꯑꯣ ꯀ꯭ꯔꯤ ꯍꯦꯟꯖꯥꯡ ꯆꯥꯒꯦꯔꯣ
ꯉꯁꯤꯗꯤ ꯑꯁ ꯏꯆꯦꯅ ꯑꯗꯨꯝ ꯎꯝ ꯆꯥꯛ ꯏꯟꯁꯥꯡ ꯊꯣꯡꯕꯀꯣ ꯉꯁꯤ ꯑꯩ ꯊꯣꯡꯈ꯭ꯔꯦ ꯗꯥꯎ ꯊꯣꯡꯕꯤꯈ꯭ꯔꯦ
ꯍꯥꯎꯅꯤꯍꯦ ꯑꯗꯨꯗꯤ
ꯆꯥꯅꯤꯡꯂꯔꯣꯏꯗ
ꯍꯥꯎꯕꯅꯦꯗ ꯌꯨꯝꯗ ꯊꯣꯡꯕꯗꯤ
ꯎꯝ ꯌꯥꯝ ꯍꯥꯎꯅꯗꯤ ꯊꯣꯛꯑꯦ ꯉꯁꯤ ꯑꯗꯨ ꯑꯉꯥꯡꯈꯣꯏꯗꯤ ꯗꯥꯎ ꯆꯥꯅꯤꯡꯕꯀꯣ ꯑꯩꯈꯣꯏꯒꯤ ꯐ꯭ꯌꯨ ꯑꯃ ꯂꯩꯕꯗꯣ ꯃꯥꯗꯤ ꯑꯗꯨꯝ ꯆꯥꯅꯤꯡꯕꯅꯤꯗ ꯑꯩꯈꯣꯏ ꯑꯩꯈꯣꯏꯅꯗꯤ ꯆꯥꯅꯤꯡꯗꯕ ꯑꯩꯈꯣꯏꯁꯨ ꯗꯨ ꯀꯔꯤ ꯀꯔꯤꯅꯣ ꯆꯥꯕꯒꯤ ꯑꯗꯨꯝ ꯉꯁꯤꯗꯤ ꯗ ꯊꯣꯡꯁꯦꯅ ꯊꯣꯡꯈ꯭ꯔꯝꯅꯦ
ꯑꯧ ꯍꯥꯎꯅꯆꯥꯔꫭ ꯑꯧ ꯑꯩꯁꯨꯨ ꯆꯥꯛ ꯆꯥꯅꯤꯡꯗꯦ ꯍꯧꯖꯤꯛ ꯍꯧꯖꯤꯛ ꯉꯟꯃꯟꯕꯒꯤꯗꫭ
ꯎꯝ
ꯈꯔ ꯂꯩꯔꯗꯤ ꯆꯥꯅꯤꯡ ꯂꯛꯀꯦꯔ
ꯐꯖꯅ ꯆꯥꯔꯒ ꯆꯠꯀꯗꯝꯅꯦ ꯅꯪ
ꯑꯧ ꯑꯩꯈꯣꯏꯗ ꯉꯁꯤ ꯅꯣꯡ ꯆꯨꯋꯦ ꯎꯝ
ꯋꯦꯗꯔꯁꯦ ꯈꯔ ꯅꯨꯡꯉꯥꯏꯅꯤꯉꯥꯏ ꯃꯥꯜꯂꯦ ꯑꯗꯨ ꯑꯩꯈꯣꯏꯒꯤ ꯍꯣꯁꯇꯦꯜꯗꯗꯤ ꯅꯣꯡ ꯆꯨꯗꯦꯅ ꯍꯥꯏꯔꯛꯑꯦ
ꯑꯣ ꯑꯁ ꯑꯗꯨꯗꯗꯤꯀꯣ ꯅꯣꯏꯒꯤ ꯃꯐꯝ ꯑꯗꯨ ꯁꯤꯇꯤꯗꯗꯤ ꯑꯁ ꯀꯔꯤꯅꯣ ꯇꯧꯕꯅꯤꯀꯣ ꯋꯦꯗꯔꯁꯦ ꯅꯣꯡ ꯆꯨꯔꯁꯨ ꯀꯥꯡ ꯌꯥꯝꯃꯦꯀꯣ ꯅꯣꯏꯒꯤꯗꯤ ꯌꯥꯝꯗꯦ
ꯌꯥꯝꯕꯅꯦ ꯑꯗꯨꯒ ꯍꯥꯔ ꯄꯤꯁꯀ ꯊꫭꯛꯑꯒ ꯀꯣ ꯌꯥꯗꯕꯅꯦ
ꯎꯝ ꯑꯗꯨꯅꯦ ꯑꯩ ꯅꯍꯥꯟ ꯋꯥꯟ ꯃꯟꯒꯨꯝꯕ ꯂꯩꯕ ꯀꯥꯟꯗ ꯑꯗꯨꯗ ꯏꯆꯦ ꯑꯉꯥꯡ ꯄꯣꯛꯄ ꯀꯥꯟꯗ ꯀꫭ
ꯑꯥ
ꯋꯦꯗꯔꯗꫭ ꯌꯥꯝꯅ ꯅꯣꯡ ꯆꯨꯕ ꯄꯥꯝꯕ ꯅꯣꯡ ꯆꯨꯕꯤꯔꯁꯨ ꯀꯥꯡ ꯁꯨ ꯑꯗꯨꯝ ꯌꯥꯝꯕ
ꯑꯧ
ꯀ꯭ꯂꯤꯟꯗꯤ ꯑꯣꯏꯅꯗꯤ ꯎꯑꯦ ꯁꯤꯇꯤꯁꯦ ꯌꯨꯝꯁꯨ ꯌꯥꯝ ꯀ꯭ꯂꯤꯟ ꯑꯣꯏꯌꯦ ꯗꯦꯂꯤꯗꯒꯤ ꯈ꯭ꯋꯥꯏꯗꯒꯤ ꯀ꯭ꯂꯤꯟ ꯇꯧꯋꯦ ꯑꯗꯨ ꯑꯣꯏꯔꯁꯨ ꯀꯥꯡꯁꯦ ꯌꯥꯝ ꯃꯤꯅꯦ
ꯑꯧ ꯌꯥꯝ ꯑꯩꯈꯣꯏꯗꯤ ꯂꯧꯕꯨꯛ ꯃꯅꯥꯛꯇꯁꯨ ꯂꯩꯕꯒꯤꯀꯣ ꯌꯥꯝꯅ ꯀꯥꯡꯒꯨꯝꯕ ꯑꯗꯨꯒ ꯃꯣꯏꯅ ꯎꯝ ꯆꯦꯡ ꯆꯦꯡꯒꯨꯝꯕ ꯂꯧꯕ ꯃꯇꯝꯒꯨꯝꯕ ꯑꯣꯏꯔꯗꯤ ꯑꯁ ꯑꯣ ꯌꯥꯝ ꯃꫭꯠ ꯃꫭꯠꯄ ꯉꯥꯛꯇꯅꯤ
ꯎꯝ
ꯅꯤꯡꯗꯒꯤ
ꯑꯗꯨꯅ ꯑꯩ ꯈꯔ ꯂꯩꯅꯤꯡꯗꯕꯅꯦ ꯑꯗꯨꯗ
ꯎꯝ ꯁꯥꯁꯨ ꯁꯥꯕ ꯅꯣꯡꯒ ꯑꯝꯇ ꯆꯨꯗꯦ ꯍꯥꯏ
ꯑꯣ ꯅꯣꯏ ꯑꯦꯁꯤꯗꯤ ꯄꯤꯔꯔꯣꯏꯀꯣ
ꯑꯦꯁꯤ ꯄꯤ ꯐꯦꯟ ꯑꯁꯥꯕꯗꯣ ꯂꯩꯕ ꯆꯠ ꯇꯣꯏꯅ ꯑꯗꯨ ꯃꯅꯥꯛꯇ ꯉꯁꯤꯗꯒꯤ
ꯑꯣ ꯑꯣ
ꯑꯗꯨꯒꯤ ꯍꯧꯖꯤꯛ ꯅꯣꯡ ꯆꯨꯔꯁꯨ ꯑꯦ ꯁꯤ ꯊꯥꯔꯒꯅ ꯑꯩꯅ ꯂꯥꯁꯀꯤ
ꯑꯥ ꯗꯦꯜꯂꯤꯗꯗꯤ ꯑꯁ ꯁꯥꯕꯅꯤ ꯗꯤꯒ꯭ꯔꯤꯁꯦ ꯀꯟꯅꯗꯦ ꯁꯤꯗ ꯂꯥꯁ ꯅꯥꯏꯁꯦ ꯌꯥꯝꯅ ꯑ ꯀꯔꯤꯅꯣ ꯅꯣꯡ ꯅꯣꯡ ꯆꯨꯕꯒꯤ ꯅꯣꯡ ꯈꯔ ꯆꯨꯕꯒꯤꯔ ꯈꯪꯗꯦ ꯅꯨꯡꯉꯥꯏꯗꯤ ꯅꯨꯡꯉꯥꯏꯕꯀꯣ
ꯑꯧ ꯑꯥꯗꯁꯨ ꯁꯥꯗꯤ ꯁꯔꯝ ꯒꯅꯤ ꯀꯣ
ꯁꯥꯕꯅꯦ ꯑꯩ ꯑꯩꯗꯤ ꯍꯧꯖꯤꯛꯀꯥꯟ ꯌꯥꯝ ꯁꯥꯕꯒꯤ ꯀꯣ ꯃꯤꯅꯗꯤ ꯁꯥꯗꯦ ꯍꯥꯏꯌꯦ ꯑꯗꯨ ꯑꯩ ꯑꯩꯗꯤ ꯑꯗꯨꯝ ꯁꯥꯔꯒ ꯂꯩꯌꯦ
ꯑꯧ
ꯐꯦꯟ ꯊꯥꯗ꯭ꯔꯗꯤ ꯑꯩꯅ ꯁꯨꯛꯌꯥ ꯌꯥꯗꯕ ꯑ ꯑꯗꯨꯒꯤꯁꯨ ꯑꯣꯏꯔꯣ ꯅꯪ ꯏꯆꯦꯁꯨ ꯁꯥꯔꯝꯃꯅꯤꯀꯣ
ꯑꯧ ꯃꯥꯖꯨꯍꯥꯟꯗꯛ ꯁꯥꯏ ꯍꯥꯏꯌꯦ
ꯍꯥꯝ
ꯁꯥꯕꯅꯤ ꯑꯩꯈꯣꯏ ꯑꯥꯗ ꯅꯪꯒꯤ ꯑꯪꯀꯜꯒ ꯂꯩꯕ ꯃꯇꯝꯗꯁꯨ ꯑꯩꯅ ꯁꯥꯃꯟꯕꯈꯤ ꯃꯥꯖꯦ ꯕ꯭ꯂꯦꯡꯀꯦꯠ ꯕ꯭ꯂꯦꯡꯀꯦꯠ ꯃꯥꯒꯤ ꯕ꯭ꯂꯦꯡ ꯀꯦ ꯑꯗꯨꯝ ꯄꯥꯏꯕꯅꯦ ꯁꯝꯃꯔ ꯊꯣꯛꯈ꯭ꯔꯁꯨ ꯑꯗꯨꯒꯤ ꯑꯩꯅ ꯑꯁ ꯌꯥꯗꯦ ꯐꯦꯟ ꯐꯨ ꯐꯨꯗ ꯊꯝꯒ ꯃꯥꯁꯦ ꯇꯨꯝ ꯃꫭꯏ ꯌꯥꯗꯕꯅꯤ
ꯐꯦꯟ ꯐꯨꯟ ꯊꯥꯔꯒ ꯏꯪꯉꯗꯤ ꯐꯥꯏꯟ ꯍꯣꯏꯒꯤ ꯑꯗꯨꯅꯤ ꯁꯥꯕꯗꯣ
ꯎꯝ
ꯗꯨꯒꯤ ꯇꯥꯟꯂꯦꯕ
ꯎꯝ
ꯁꯥꯃꯟ ꯃꯟꯕꯒꯤ
ꯎꯝ ꯅꯪꯒꯤ ꯀꯣꯔꯁꯁꯦ ꯂꯣꯏꯒꯗꯧꯔꯦꯀꯣ
ꯅꯦꯛꯁ ꯏꯔ ꯂꯣꯏ ꯑꯅꯤ ꯍꯣꯏ
ꯖꯨꯟꯗ ꯀꯣ
ꯎꯝ ꯅꯕꯦꯝꯕꯔ ꯑꯣꯕꯗ
ꯑꯣ ꯑꯣ ꯀꯨꯏꯗ꯭ꯔꯤꯗ ꯀꯨꯏꯗꯦ ꯃꯇꯝꯁꯦ ꯄꯪꯆꯠ ꯆꯠꯂꯦ
ꯍꯣꯏ ꯇꯣꯏꯅ ꯆꯠꯂꯗꯤ ꯐꯔꯦ ꯗ
ꯊꯨꯅꯁꯨ ꯆꯠꯄꯅꯤꯗ
ꯂꯥꯏꯅꯤꯡꯗ꯭ꯔꯦ ꯑꯗꯨ ꯃꯐꯝꯗꯣ
ꯎꯝ ꯑꯣꯏꯔꯝꯒꯅꯤ ꯑꯗꯨ ꯅꯪꯅ ꯑꯗꯨ ꯀꯣꯔꯁ ꯂꯣꯏꯕ ꯃꯇꯝꯗ ꯏꯟꯇꯔꯟꯁꯤꯞꯒꯨꯝꯕ ꯆꯠꯀꯦꯔꯥ ꯑꯗꯨ ꯀꯣꯂꯦꯖꯇ ꯅꯠꯇ꯭ꯔꯒ ꯑꯇꯣꯞꯄꯗ ꯆꯠꯀꯦꯔꯥ
ꯆꯠꯂꯔꯣꯏ ꯇꯣꯞꯄꯒꯗ ꯍꯣꯁꯄꯤꯇꯥꯜ ꯊꯤꯔꯅꯤ
ꯑꯣ ꯑꯣ
ꯁꯤꯛꯁ ꯃꯟꯁ ꯀꯤꯀꯣ
ꯎꯝ
ꯍꯣꯁꯄꯤꯇꯥꯜꯗ ꯃꯤ ꯈꯪꯅꯕ ꯂꯩꯔꯗꯤ ꯍꯥꯏꯕꯤꯌꯨ ꯑꯩꯒꯤ
ꯍꯣꯁꯄꯤꯇꯥꯜꯗ ꯑꯣ ꯑꯩꯈꯣꯏꯒꯤ ꯑꯁ ꯅꯪꯒꯤ ꯂꯥꯏꯟꯗꯗꯤ ꯂꯩꯕ꯭ꯔꯥ ꯂꯩ ꯐꯠꯇꯕ꯭ꯔꯗꯤ ꯈꯪꯗꯦ ꯑꯩꯈꯣꯏꯒꯤ ꯃꯅꯥꯛꯇ ꯍꯣꯁꯄꯤꯇꯥꯜ ꯑꯩꯅ ꯑꯗꯨꯝ ꯆꯦꯛ ꯇꯞ ꯇꯧꯕ ꯍꯣꯁꯄꯤꯇꯥꯜꯗꯣ ꯑꯗꯨ ꯍꯣꯁꯄꯤꯇꯥꯜꯗꯁꯨ ꯍꯥꯏꯔꯤꯡꯗꯤ ꯑꯗꯨꯝ ꯇꯧꯕꯅꯦ ꯑꯩꯈꯣꯏ ꯑꯗꯨ ꯑꯩꯈꯣꯏꯒꯤ ꯃꯤ ꯑꯃ ꯂꯩꯗꯅ ꯀꯤꯟ ꯊꯣꯏ ꯂꯩꯎ ꯍꯥꯏꯕꯗꯣ ꯑꯗꯨ ꯅꯨꯄꯤꯗꯣ ꯑꯗꯨ ꯅꯨꯄꯤ ꯑꯩꯉꯣꯟꯗ ꯑꯩꯅ ꯑꯩꯈꯣꯏꯅ ꯍꯥꯏꯈ꯭ꯔꯕꯅꯦ ꯅꯪ ꯊꯕꯛ ꯊꯤꯔꯒ ꯂꯩꯔꯗꯤ ꯑꯁꯤꯗ ꯂꯥꯛꯈ꯭ꯔꯣ ꯑꯁꯤꯗ ꯍꯥꯏꯗꯤꯡ ꯌꯥꯝ ꯇꯧꯔꯒ ꯂꯩꯌꯦ ꯑꯗꯨ ꯁꯦꯂꯔꯤꯒꯨꯝꯕꯁꯨ ꯍꯪꯕꯤꯒꯦꯅ ꯑꯩꯈꯣꯏꯅ ꯍꯥꯏꯕ ꯑꯗꯨ ꯃꯥꯅꯗꯤ ꯑꯁ ꯑꯦ ꯔꯤꯖꯥꯜ ꯂꯥꯛꯇ꯭ꯔꯤ ꯍꯥꯏꯕꯀꯣ ꯑꯩꯒꯤ ꯔꯤꯖꯥꯜ ꯂꯥꯛꯇ꯭ꯔꯤꯌꯦ ꯔꯤꯖꯥꯜ ꯂꯥꯛꯄ ꯀꯥꯟꯗ ꯍꯥꯏꯒꯦ ꯍꯥꯏꯕ ꯍꯥꯏꯔꯤꯡ ꯗꯨꯝ ꯎꯝ ꯑꯩꯈꯣꯏꯒꯤꯁꯨ ꯂꯦꯛꯀꯨꯝꯕꯗꯀꯣ ꯂꯦꯛꯀꯨꯝꯕ ꯑꯦꯛꯁꯤꯗꯦꯟꯒꯨꯝꯕ ꯇꯧꯕ ꯃꯇꯝꯗ ꯑꯗꯨꯝ ꯂꯦꯛ ꯐ꯭ꯔꯦꯛꯆꯔ ꯑꯣꯏꯕꯒꯨꯝꯕ ꯑꯗꯨ ꯏꯁꯄꯦꯁꯦꯜ ꯑꯗꯨꯒꯤ ꯏꯁꯄꯦꯁꯌꯦꯜꯇꯤ ꯑꯣꯏꯔꯝꯒꯅꯤ
ꯑꯣ ꯑꯣ ꯑꯗꯨ ꯅꯣꯏꯅ ꯈꯪꯅꯕ ꯍꯣꯁꯄꯤꯇꯥꯜ ꯂꯩꯔꯗꯤ ꯊꯤꯕꯤꯌꯣ ꯁꯤꯗ ꯑꯩꯈꯣꯏꯒꯤ ꯀꯣꯂꯦꯖꯀꯤ ꯑꯣꯏꯅ ꯇꯝꯕ ꯀꯣꯂꯦꯖꯀꯤ ꯃꯅꯥꯛꯇꯁꯨ ꯍꯣꯁꯄꯤꯇꯥꯜꯒꯨꯝꯕꯗꯤ ꯌꯥꯝ ꯂꯩꯌꯦꯕ ꯑꯗꯨ ꯊꯥ ꯑꯃꯗ ꯁꯤꯛꯁ ꯊꯥꯎꯖꯟ ꯄꯤꯌꯣ ꯍꯥꯏꯅꯦ ꯑꯣ ꯑꯗꯨ ꯐ꯭ꯔꯤꯗ ꯇꯧꯕ ꯍꯣꯁꯄꯤꯇꯥꯜꯁꯨ ꯌꯥꯝ ꯂꯩꯌꯦꯕ ꯑꯗꯨꯒ ꯄꯩꯁꯥꯗꯣ ꯆꯥꯎꯃꯟꯈ꯭ꯔꯦꯕ ꯃꯣꯏꯒꯤ ꯁꯤꯛꯁ ꯊꯥꯎꯖꯟꯗꯤ
ꯍꯣꯏ ꯍꯣꯏ ꯎꯝ
ꯈꯪꯗ꯭ꯔꯦꯗ
ꯁꯤꯛꯁ ꯃꯟ ꯇꯧꯅꯤꯡꯉꯥꯏꯀꯣ ꯑꯥ ꯑꯥ ꯐꯪꯒꯅꯤꯗ ꯃꯇꯝ ꯂꯩꯔꯤ ꯍꯧꯖꯤꯛꯇꯤ
ꯑꯥ
ꯍꯧꯖꯤꯛꯇꯤ ꯊꯔꯤ ꯊꯤꯗ꯭ꯔꯁꯨ ꯌꯥꯏꯗ ꯃꯇꯝ ꯂꯥꯛꯈꯤꯅꯤ ꯑꯗꯨꯝ ꯍꯥꯏꯔꯤꯡꯒꯤ ꯂꯩꯌꯦ ꯑ ꯑꯥ
ꯅꯪ ꯅꯪ ꯅ ꯍꯧꯖꯤꯛ ꯂꯩꯕ ꯃꯥ ꯐꯝꯗꯔ
ꯎꯝ ꯅꯠꯇꯦ ꯑꯥꯗ ꯑꯩꯈꯣꯏ ꯑꯅꯤ ꯂꯩꯕ ꯃꯐꯝꯗ ꯅꯪꯒꯤ ꯑꯪꯀꯜꯒ ꯂꯩꯕ ꯃꯐꯝꯗ ꯑꯗꯨꯗꯒꯤ ꯋꯥꯛ ꯀꯦꯕꯜ ꯗꯤꯁꯇꯦꯟꯁꯅꯦ
ꯑꯣ ꯑꯗꯨ ꯑꯣꯏꯔꯗꯤ ꯌꯥꯝ ꯐꯔꯅꯤꯀꯣ
ꯎꯝ ꯌꯥꯝ ꯐꯒꯅꯤ
ꯌꯦꯡꯕꯥ ꯇꯥꯔꯦ ꯃꯥꯇꯝ ꯂꯥꯛꯄꯥꯗꯗꯤ
ꯑꯗꯨ ꯅꯪ ꯑꯗꯨꯒꯨꯝꯕ ꯍꯣꯁꯄꯤꯇꯥꯜꯗ ꯐꯒꯅꯤꯀꯣ ꯑꯩꯅ ꯍꯥꯏꯕꯗꯣ ꯂꯦꯛ ꯐ꯭ꯔꯦꯛꯆꯔꯒꯨꯝꯕ ꯑꯣꯏꯕ ꯇꯧꯕ ꯍꯣꯁꯄꯤꯇꯥꯜꯒꯤ ꯏꯁꯄꯦꯁꯜꯂꯤꯇꯤꯅꯦ ꯃꯥꯏ ꯃꯣꯏꯗꯣ ꯑꯩꯈꯣꯏꯒꯤꯁꯨ ꯂꯩꯌꯦ ꯒꯥꯏꯅꯤꯒꯨꯝꯕꯁꯨ ꯂꯩꯌꯦ ꯂꯣꯏꯅꯃꯛ ꯂꯩꯌꯦ ꯑꯗꯨ ꯑꯣꯏꯔꯁꯨ ꯑꯗꯨꯗ ꯐꯖꯅ ꯇꯧꯕ ꯃꯣꯏꯁꯦ
ꯑ
ꯃꯣꯏꯒꯤ ꯎꯝ ꯑꯦꯠꯚꯔꯇꯤꯁꯃꯦꯟꯁꯤꯡꯗꯣ ꯑꯗꯨꯒꯤ ꯉꯥꯛꯇ ꯑꯗꯨꯝ ꯇꯧꯌꯦꯕ
ꯑꯣ ꯍ ꯍꯣꯁꯄꯤꯇꯥꯜ ꯐꯕꯗ ꯇꯧꯍꯧꯗ꯭ꯔꯗꯤꯀꯣ ꯍꯪꯉꯒ ꯍꯥꯏꯔꯔꯣꯏꯕ ꯑꯗꯨꯗꯤ
ꯑꯆꯧꯕꯗꯤ ꯅꯠꯇꯦ ꯑꯗꯨ ꯆꯥꯎꯗꯤ ꯆꯥꯎꯗꯦꯀꯣ
ꯑꯥ
ꯑꯗꯨꯁꯨ ꯌꯥꯕ꯭ꯔꯥ ꯆꯥꯎꯗ꯭ꯔꯁꯨ
ꯎꯝ ꯑꯗꯣ ꯌꯦꯡꯕ ꯇꯥꯔꯦꯅꯀꯣ
ꯑꯣ ꯅꯪꯁꯨ- ꯅꯪꯁꯨ ꯏꯟꯇꯔꯅꯦꯠꯒꯨꯝꯕꯗ ꯊꯤꯌꯣ ꯍꯣꯁꯄꯤꯇꯥꯜꯒꯤ ꯃꯤꯡꯅ ꯄꯥꯔꯕꯊꯤ ꯀꯧꯋꯦ
ꯑꯣ ꯍꯣꯔꯦꯟ ꯅꯪ ꯋꯥꯆꯦꯞꯇ ꯊꯥꯕꯤꯌꯣ ꯑꯩꯒꯤ ꯍꯥꯎ ꯎꯝ ꯍꯣꯏ ꯕꯨꯡ ꯕꯨꯡ
ꯎꯝ ꯉꯁꯤꯗꯤ ꯑꯗꯨꯝ ꯂꯩꯒꯦꯔꯣ
ꯉꯁꯤꯗꯤ ꯍꯣꯏ ꯑꯁ ꯔꯦꯁ ꯇꯧꯒꯦ ꯉꯁꯤꯗꯤ ꯌꯨꯝꯗ ꯐꯖꯅ
ꯍꯣꯏ ꯄꯊꯥꯔꯣ ꯐꯖꯅ
ꯎꯝ ꯀꯣꯜꯗꯤ ꯇꯧꯒꯅꯤ ꯀꯣꯜꯗꯤ ꯇꯧ ꯇꯧꯔꯒ ꯂꯩꯒꯅꯤ
ꯎꯝ
ꯅꯪ ꯑ ꯍꯣꯏ ꯑꯩ ꯅꯪꯒꯤ ꯑꯪꯀꯜꯅ ꯑꯁ ꯅꯪ ꯉꯁꯤ ꯀꯣꯜ ꯍꯧꯕꯒꯤ ꯑꯩꯕꯨꯁꯨ ꯋꯥꯔꯤ ꯁꯥꯅꯤꯉꯥꯏ ꯃꯇꯝ ꯂꯩ ꯇꯦ ꯃꯥꯅ ꯀꯣꯂꯦꯖ ꯍꯦꯛ ꯂꯥꯛꯄ ꯀꯥꯟꯗ ꯑꯩ ꯐ꯭ꯔꯤ ꯂꯩꯕ ꯀꯥꯟꯗ ꯀꯔꯤꯅꯣ ꯃꯥꯅ ꯀꯣꯜ ꯇꯧꯔꯄꯒ ꯑꯩ ꯀꯣꯜꯗ ꯂꯩꯔꯗꯤ ꯄꯤꯛ ꯇꯧꯕ ꯌꯥꯗꯦꯅ
ꯑ ꯅꯪꯒꯨꯝꯕꯒꯤ ꯍꯧꯖꯤꯛꯀꯥꯟ ꯃꯇꯝ ꯂꯩꯇꯦ ꯍꯥꯏꯌꯣ
ꯍꯣꯏ ꯉꯔꯥꯡ ꯍꯥꯏꯈ꯭ꯔꯕꯅꯦ ꯌꯥꯔꯦ ꯌꯥꯔꯦ ꯀꯣ ꯍꯥꯏꯔꯒ ꯊꯝꯈ꯭ꯔꯦ ꯃꯥꯁꯦ
ꯖꯨꯂꯥꯏ ꯊꯥꯗꯤ ꯈꯔ ꯕꯤꯖꯤ ꯑꯣꯏ
ꯎꯝ ꯊꯨ ꯊꯨꯅ ꯇꯧꯔꯒ ꯑꯥ ꯀꯔꯤꯅꯣ ꯅꯨꯡꯉꯥꯏꯕ ꯐꯪꯅꯤꯡꯕꯀꯣ ꯑꯩꯈꯣꯏꯁꯨ ꯋꯥꯔꯤ ꯁꯥꯕꯁꯨ ꯌꯥꯝ ꯅꯨꯡꯉꯥꯏꯕꯅꯤ
ꯍꯦ ꯐꯥꯒꯤ ꯅꯠꯇꯦ
ꯎꯝ ꯅꯪ ꯑꯥꯗ ꯆꯠꯈ꯭ꯔꯗꯤ ꯁꯥꯕ ꯌꯥꯕ꯭ꯔꯥ ꯌꯥꯗꯕ꯭ꯔꯥ
ꯁꯥꯒꯅꯤ
ꯑꯩ ꯅꯨꯃꯤꯠ ꯑ ꯅꯨꯃꯤꯠ ꯑꯍꯨꯝꯗꯤ ꯐ꯭ꯔꯥꯏꯗꯦ ꯁꯦꯇꯔꯗꯦ ꯁꯟꯗꯦꯗꯤ ꯑꯗꯨꯝ ꯄꯣꯊꯥꯈꯤꯅꯤ ꯑꯗꯨ ꯃꯟꯗꯦꯗꯒꯤ ꯀ꯭ꯂꯥꯁ ꯆꯠꯄ ꯍꯧꯔꯅꯤ
ꯑꯣ ꯑꯣ
ꯆꯠꯂꯁꯨ ꯅꯨꯡꯊꯤꯟꯗ ꯍꯜꯂꯛꯄꯗ ꯑꯗꯨꯝ ꯑꯅꯤ ꯑꯍꯨꯝ ꯃꯔꯤ ꯃꯉꯥ
ꯍꯣꯏꯗ ꯅꯨꯃꯤꯠ ꯃꯥꯗꯗꯤꯀꯣ ꯑꯗꯨ ꯑꯩꯈꯣꯏꯅ ꯑꯦꯗꯖꯁ ꯇꯧꯕꯗꯁꯨ ꯂꯩꯕꯅꯦ
ꯑꯣ
ꯑꯩꯈꯣꯏ ꯆꯥꯛ ꯆꯥꯕ ꯂꯣꯏꯔꯒ ꯄꯣꯊꯥꯕꯒꯨꯝꯕ ꯃꯇꯝꯗ
ꯑꯥ
ꯇꯨꯝꯅꯤꯡꯗꯕ ꯃꯇꯝꯒꯨꯝꯕꯗ ꯅꯣꯏꯗꯤ ꯍꯣꯁꯇꯦꯜꯗ ꯂꯩꯕꯅꯤꯅ ꯈꯪꯗꯤ ꯈꯪꯗ꯭ꯔꯦꯗ